ꯍꯂꯣ
ꯑꯧ ꯇꯥꯕ꯭ꯔꯣ ꯏꯇꯥꯎ ꯍꯣꯏ ꯇꯥꯏ ꯆꯥꯛ ꯆꯥꯔꯕ꯭ꯔꯣ
ꯆꯥꯛꯁꯦ ꯆꯥꯛ ꯉꯁꯤꯗꯤ ꯆꯥꯊꯣꯛꯈ꯭ꯔꯦꯗ
ꯀ ꯏꯟꯁꯥꯡ ꯆꯥꯔꯦ
ꯉꯁꯤꯁꯦ ꯀꯩꯅꯣ ꯆꯥꯥꯏꯕ ꯑꯩ ꯉꯥ ꯑꯣꯏꯅ ꯆꯥꯏ
ꯑꯣ ꯑꯗꯨꯗꯤ ꯐꯩꯗ‌ꯣ ꯅꯪ ꯑꯩꯗꯤ ꯍꯣꯏ ꯑ ꯍꯣꯏ ꯑꯩꯗꯤ ꯌ‌ꯦꯟ ꯆꯥꯈ꯭ꯔꯦ
ꯑꯣ ꯑꯍꯥꯎ ꯑꯍꯥꯎꯕꯅꯤꯅꯦ ꯅꯪꯁꯨ ꯆꯥꯔꯤꯁꯦ
ꯈꯪꯗ꯭ꯔꯦꯗ ꯑꯈꯣꯏ ꯏꯃꯥꯟꯅꯕꯤꯅ ꯊꯣꯡꯕ
ꯑꯥ ꯉꯧꯔꯝꯃꯅꯤꯅꯦ ꯑꯗꯨꯗꯤ
ꯎꯝ
ꯅꯪꯗꯤ ꯍꯧꯖꯤꯛ ꯇꯨꯝꯂꯤꯕ꯭ꯔꯥ ꯅꯠꯇ꯭ꯔꯒ ꯐꯣꯟ ꯑ° ꯕꯣꯜ ꯌꯦꯡꯉꯤꯔꯥ ꯂꯩꯕ꯭ꯔꯥ
ꯕꫭꯟꯁ° ꯌꯦꯡꯗ꯭ꯔꯦꯗ
ꯏꯟꯇ꯭ꯔꯦꯁ ꯂꯩꯇ꯭ꯔꯕꯣ꯫
ꯌꯦꯡꯒ°ꯗꯤ ꯇꯧꯔꯝꯕꯅꯦ ꯑꯗꯥ ꯑꯃꯨꯛꯀ ꯇꯜꯂꯕ
ꯑꯣ ꯑꯩꯁꯨ ꯏꯊꯟꯗꯅꯤ꯫ ꯌꯦꯡꯕ ꯅꯨꯡꯉꯥꯏꯇꯦꯗ ꯑꯗꯨꯝ ꯄꯥꯔꯇꯤ ꯄꯥꯔꯇꯤ ꯌꯦꯡꯕ ꯅꯨꯡꯉꯥꯏꯕꯗꯣ ꯑꯗꯨꯝ
ꯎꯝ ꯑꯗꯨꯅ ꯈꯥꯔ ꯏꯟꯖꯣꯏ ꯇꯧꯕꯅꯤꯗ꯫
ꯍꯣꯏ ꯏꯊꯟꯕ ꯌꯦꯡꯕꯁꯦ ꯌꯥꯝ ꯕꯣꯔꯤꯡ ꯀꯔꯤꯅꯣ ꯑꯗꯨꯝ ꯇꯧꯕꯅꯦ꯫ ꯁꯦꯔꯦꯁꯇꯨꯠ ꯁꯦꯔꯦꯁ ꯇꯧꯔꯒꯁꯨ ꯌꯦꯡꯅꯤꯡꯗꯕꯒꯤꯅꯦ
ꯎꯝ ꯌꯥꯝꯅ ꯐꯥꯖꯔꯁꯨꯀꯣ
ꯍꯣꯏ ꯑꯗꯨꯅꯤꯗ ꯃꯤ ꯇꯔꯥ ꯃꯉꯥ ꯑꯗꯨꯝ ꯂꯩꯔꯗꯤ ꯑꯗꯨꯝ ꯏꯟꯇꯔꯦꯁ ꯂꯩꯕ ꯅꯠꯇ꯭ꯔꯗꯤ ꯏꯟꯇꯔꯦꯁ ꯂꯩꯇ° ꯑꯗꯨꯒꯤꯅꯤꯗꯥ
ꯑꯥꯎ
ꯑꯥ ꯏꯇꯥꯎꯗꯤ ꯊꯗꯔ
ꯍꯣꯏ ꯍꯧꯖꯤꯛꯇꯤ ꯏꯊꯟꯗꯅꯦ ꯃꯤ ꯀꯅꯥꯝ ꯂꯩꯇꯦꯗ ꯍꯧꯖꯤꯛꯇꯤ
ꯏꯊꯟꯗ ꯂꯩꯕ ꯈꯪꯗ꯭ꯔꯦꯅꯦ ꯍꯧꯖꯤꯛ ꯅꯪ ꯅꯊꯟꯕ ꯂꯩꯕ ꯅꯨꯡꯉꯥꯏꯕ꯭ꯔꯥ
ꯍꯣꯏ ꯏꯪ ꯆꯤꯛꯅ ꯂꯩꯕꯗꯣ ꯅꯨꯡꯉꯥꯏꯕꯗꯤ ꯅꯨꯡꯉꯥꯏ ꯑꯗꯨ ꯑꯣꯏꯔꯁꯨ ꯈꯪꯗꯦꯅꯦ ꯋꯥ ꯉꯥꯡꯅꯕ ꯃꯤ ꯂꯩꯇꯕꯅꯤꯅꯀꯣ
ꯍꯣꯏ
ꯅꯣꯡ ꯆꯨꯕ꯭ꯔꯣ
ꯆꯨꯗꯦꯗꯥ
ꯑꫭ
ꯐꯦꯟ ꯃꯥꯈꯣꯟ ꯑꯣꯏꯔꯝꯒꯅꯤ
ꯑꯣ
ꯌꯥꯝ ꯇꯥꯕ꯭ꯔꯥ
ꯌꯥꯝ ꯀꯟꯅꯗꯤ ꯇꯥꯗꯦꯗ ꯅꯣꯡ ꯆꯨꯕꯒꯨꯝ ꯇꯥꯕ
ꯑꯣ ꯐꯦꯟ ꯃꯈꯣꯟꯅꯤ
ꯑꯣ ꯍꯌꯦꯡ ꯍꯌꯦꯡꯗꯤ ꯀꯥ ꯍꯌ°ꯡꯒꯤ ꯄ꯭ꯂꯥꯟ ꯂꯩꯕ꯭ꯔꯥ
ꯍꯌꯦꯡꯁꯦ ꯊꯕꯛ ꯆꯠꯀꯅꯤ ꯑꯩ
ꯑꯣ ꯄꯨꯡ ꯀꯌꯥꯗꯒꯤ ꯆꯠꯄ ꯀꯩꯅꯣ ꯇꯧꯒꯗ꯭ꯔꯥ
ꯑꯩꯁꯦ ꯄꯨꯡ ꯑꯦꯂꯚꯦꯟ ꯑꯦ ꯑꯦꯝꯗꯒꯤ ꯅꯥꯏꯟ ꯄꯤ ꯑꯦꯝ ꯐꯥꯎꯅꯦ ꯊꯕꯛ ꯆꯠꯄꯁꯦ꯫
ꯑꯣ__
ꯕꯣꯜꯒꯨꯝꯕ ꯁꯥꯟꯅꯗ꯭ꯔꯣ ꯅꯪꯗꯤ꯫
ꯍꯥꯟꯅ ꯁꯥꯟꯅꯔꯝꯃꯦ ꯃꯇꯝꯁꯨ ꯂꯩꯥꯏꯗ꯭ꯔꯦ
ꯎꯝ
ꯑꯣꯐꯒꯨꯝꯕ ꯀꯩꯅꯣ ꯂꯩꯕꯗ ꯁꯥꯟꯅꯕ ꯆꯠꯂꯨ ꯀꯩꯅꯣ ꯇꯞꯇ
ꯑꯗꯨ ꯍꯣꯏ ꯑꯗꯨꯕꯨꯗꯤ ꯇꯐꯇꯤ ꯃꯤ ꯂꯩꯕꯨꯗꯤ ꯂꯩꯌꯦ ꯑꯗꯨꯕꯨ ꯀꯔꯤ ꯀꯔꯤ ꯍꯥꯏꯁꯤꯔ ꯇꯥꯏꯝꯁꯦ ꯑꯩꯒꯤ ꯇꯥꯏꯃꯤꯡꯁꯦ ꯌꯥ ꯑꯗꯨꯒꯤꯅꯤ ꯗꯦꯠ ꯗꯦꯠ ꯊꯥꯔꯇꯤꯟ ꯗꯦꯠ ꯊꯥꯔꯇꯤꯟ ꯐꯣꯔꯇꯤꯟꯗ ꯑꯗꯨ ꯏꯁꯄꯣꯔꯠ ꯂꯩꯌꯦ ꯀꯔꯤꯅꯣ ꯂꯩꯌꯦ ꯇꯣꯔꯅꯥꯃꯦꯟ ꯂꯩꯌꯦ ꯑꯗꯨ ꯆꯠꯀꯅꯤ ꯑꯩꯈꯣꯏ ꯑꯁꯤꯒꯤ ꯍꯦꯂꯤꯌꯥꯒꯤ
ꯑꯣ ꯑꯗꯨꯒꯨꯝꯕ ꯆꯠꯄꯗꯨꯁꯨ ꯅꯨꯉꯥꯏꯕꯅꯤꯗ
ꯆꯠꯅꯤ
ꯉꯥꯏꯍꯥꯛ ꯔꯤꯐ꯭ꯔꯦꯁ ꯇꯧꯔꯒꯀꯣ
ꯍꯣꯏ ꯑꯗꯨꯝ ꯊꯕꯛ ꯁꯨꯔꯒ ꯂꯩꯕꯁꯦ ꯑꯩꯁꯨ ꯇꯟꯕꯅꯤꯗ
ꯑꯣ
ꯏꯪꯈꯣꯜ ꯀꯣꯏꯕ ꯔꯤꯐ꯭ꯔꯦꯁ ꯃꯥꯏꯟ ꯑꯗꯨꯝ ꯆꯠ ꯇꯧ ꯇꯧꯅꯤꯡꯕꯒꯤꯅꯤꯅꯦ ꯑꯩꯁꯨ
ꯑꯣ
ꯏꯇꯥꯎ ꯆꯥ ꯆꯥꯁꯦ ꯈꯔ ꯊꯛꯀꯦꯔ ꯅꯠꯇ꯭ꯔꯒ
ꯈꯪꯗꯦꯗ ꯍꯌꯦꯡ ꯅꯣꯡꯉꯥꯜꯂꯒ ꯈꯪꯉꯗꯣꯏꯅꯦ
ꯑꯣ
ꯊꯦꯡ ꯊꯦꯡꯅ ꯇꯨꯝꯕꯅꯤꯅ ꯉꯟꯅ ꯍꯧꯒꯠꯄꯗꯣ ꯉꯝꯗꯦꯕ
ꯑꯩꯈꯣꯏ ꯍꯣꯏ ꯅꯨꯄꯥꯁꯤꯡꯅ ꯑꯗꯨꯝ ꯇꯧꯕꯅꯦ
ꯑꯥ
ꯉꯔꯥꯡꯁꯨ ꯊꯦꯡꯅ ꯇꯨꯝꯕꯒꯤ ꯑꯁ ꯋꯥꯔꯦꯅꯦ ꯏꯁꯥꯁꯦ ꯅꯨꯡꯗꯥꯡꯅ ꯇꯨꯝ ꯅꯨꯡꯗꯥꯡꯗ ꯐꯖꯅ ꯇꯨꯝꯗ꯭ꯔꯗꯤ ꯍꯣꯏ ꯅꯨꯡꯊꯤꯟꯗ ꯇꯨꯝꯕꯨ ꯇꯨꯝꯂꯁꯨ ꯋꯥꯏꯕ ꯅꯨꯡꯗꯥꯡꯗ ꯐꯖꯅ ꯇꯨꯝꯗ꯭ꯔꯗꯤ
ꯎꯝ
ꯀꯩꯒꯤꯅꯣ ꯈꯪꯗꯦꯅꯦ
ꯢꯇꯥꯎ ꯁꯤꯗ
ꯉꯁꯤꯔꯣ
ꯍꯥ
ꯉꯁꯤꯔꯣꯕ
ꯎꯝ ꯑꯦꯕ꯭ꯔꯤꯗꯦ ꯂꯦꯞ
ꯗꯦꯜꯂꯤꯗꯤ ꯑꯥ ꯉꯟꯅ ꯆꯥꯗꯦꯗ ꯉꯁꯤ ꯈꯛ ꯉꯟꯅ ꯆꯥꯕ ꯋꯥꯅꯤꯗ
ꯑꯛ ꯊꯣꯡꯔꯒ ꯆꯕ꯭ꯔꯥ ꯅꯠ__
ꯍꯣꯏ ꯑꯗꯨꯃꯥꯏꯟ ꯇꯧꯔꯒ ꯆꯥꯕꯅꯦ
ꯑꯩꯅ ꯍꯥꯏꯕꯠꯁꯦ ꯎꯝ ꯅꯪꯅ ꯊꯣꯡꯂꯒ ꯆꯥꯕ꯭ꯔꯥ ꯑꯩ ꯑꯗꯨꯝꯗꯤ ꯋꯥꯗꯤ ꯋꯥꯔꯝꯅꯤ
ꯍꯣꯏ ꯑꯗꯨꯃꯥꯏꯟ ꯇꯧꯕꯅꯦ ꯏꯊꯟꯗ ꯊꯣꯡꯉ ꯆꯥꯔꯝꯅꯦ ꯑꯪ ꯆꯥꯅꯤꯡꯗ꯭ꯔꯒꯅ ꯊꯣꯡꯅꯤ ꯆꯥꯅꯤꯡꯗ꯭ꯔꯒꯅ__
ꯀꯥꯕ꯭ꯔ ꯅꯠꯇ꯭ꯔ__ ꯒꯥ
ꯀꯥꯕ ꯂꯣꯏꯈ꯭ꯔꯦꯗ
ꯅꯣꯏꯗꯤ ꯐꯩꯌꯦ ꯑꯗꯨꯗꯤ
ꯑꯥ ꯅꯪꯒꯤ ꯅꯦꯠꯋꯥꯛ ꯈꯔ ꯅꯨꯡꯉꯥꯏꯇꯕ꯭ꯔꯣ
ꯎꯝ ꯄꯥꯈꯪꯒꯤ ꯄꯨꯟꯁꯤꯅꯤ ꯍꯥꯏꯕꯗ
ꯑꯥ ꯈꯪꯗꯦꯅꯦ ꯇꯧꯔꯤꯁꯦ ꯑꯩ ꯈꯣꯟꯗꯤ ꯐꯖꯟ__
ꯑꯈꯨꯜ ꯊꯛꯇ
ꯇꯥꯕꯨꯗꯤ ꯇꯥꯏ ꯇꯠꯂꯦꯕ ꯃꯔꯛ ꯃꯔꯛꯇ ꯑꯣ ꯃꯔꯛ ꯃꯔꯛ ꯇꯠꯄꯀꯣ ꯅꯪ ꯈꯣꯟꯗꯣ
ꯑꯩꯒꯤꯗꯤ ꯍꯨꯠ ꯍꯨꯖꯤꯛ ꯇꯠꯄꯔꯥ
ꯑꯥꯛ ꯉꯥꯍꯥꯛ ꯇꯠꯂꯦ ꯍꯥꯏ ꯍꯧꯖꯤꯛꯇꯤ ꯈꯔ ꯐꯔꯦꯗ ꯉꯁꯥꯏ
ꯑꯩꯒꯤ ꯐꯣꯟꯒꯤ ꯑꯣꯏꯔꯝꯅꯤ ꯑꯩꯒꯤ ꯐꯣꯟꯁꯦ ꯌꯥꯝ ꯑꯩꯒꯤ ꯐꯣꯟꯁꯦ ꯌꯥꯝ ꯂꯦꯛ ꯑꯣꯏꯔꯝꯃꯦꯕ ꯑꯗꯨꯒꯤ ꯑꯣꯏꯔꯝꯒꯅꯤ
ꯑꯣ ꯁ꯭ꯇꯣꯔꯦꯖ ꯂꯨꯝꯕꯒꯤꯔꯣ
ꯏꯖꯨꯞ ꯏꯁꯇꯣꯔꯦꯖ ꯂꯨꯝꯕꯩꯒ ꯅꯠꯇꯦ ꯑꯩꯒꯤ ꯐꯣꯟꯁꯦ ꯗꯤꯁꯄ꯭ꯂꯦ ꯑꯦꯛꯆꯦꯟꯖ ꯇꯧꯕꯁꯦ
ꯑꯣ
ꯉꯥ ꯑꯗꯨꯝ ꯇꯧꯔꯒꯅꯤꯅ
ꯑꯥ ꯑꯗꯨꯃꯥꯏꯟ ꯇꯧꯕꯅꯦ ꯑꯗꯨꯃꯥꯏꯟ ꯇꯧꯒꯟꯕꯅꯦ
ꯎꯝ ꯑꯩꯒꯤ ꯐꯣꯟꯁꯦ ꯌꯥꯗꯕꯒꯤꯅꯦ ꯑꯩꯒꯤ ꯐꯣꯟ ꯑꯍꯟꯗꯣ ꯑꯩꯒꯤ ꯀꯔꯤ ꯏꯆꯦꯕꯨ ꯄꯤꯊꯣꯛ ꯄꯤꯈ꯭ꯔꯕꯥ ꯑꯗꯨꯒꯤꯅꯦ
ꯑꯥꯡ ꯑꯩꯒꯤꯁꯨ ꯑꯅꯤꯔꯛ ꯁꯨꯔꯦ ꯁꯤꯟ ꯑꯗꯣ ꯍꯥꯟꯅꯁꯨ ꯑꯥ ꯀꯩꯅꯣ ꯇꯧꯔꯝꯕꯗꯣ ꯌꯥꯝ ꯍꯦꯛ ꯁꯤꯡꯕꯗꯥꯒ ꯉꯁꯤ ꯍꯦꯛ ꯁꯤꯜꯂꯦ ꯑꯗꯨꯒ ꯍꯌꯦꯡ ꯅꯣꯡꯉꯥꯜꯂ ꯀꯥꯏꯕ ꯍꯧꯔꯦꯕ ꯏꯁ꯭ꯀ꯭ꯔꯤꯟꯗꯣ
ꯎꯝ ꯍꯣꯏ
ꯃꯣꯏꯒꯤꯁꯦ ꯑꯐꯕꯅꯦ ꯑꯐꯕꯅꯦꯗꯤ ꯍꯥꯏꯌꯦ ꯃꯣꯏꯅ ꯁꯦꯃꯝꯕꯗꯣ ꯑꯗꯨ ꯍꯦꯛ ꯅꯣꯡꯉꯥꯜꯂꯒ ꯀ꯭ꯔꯦꯛ ꯆꯠꯄ ꯍꯧꯔꯦꯕ ꯑꯗꯨꯒ ꯍꯟꯗꯛꯃꯨꯛ ꯁꯦꯝꯕꯗꯨ ꯈꯔꯕꯨꯗꯤ ꯐꯩꯌꯦ ꯉꯁꯤꯁꯨ ꯆꯠꯄ꯭ꯔꯣ ꯊꯕꯛ
ꯆꯠꯀꯅꯤ ꯉꯁꯤꯁꯨ
ꯑꯣ ꯆꯠꯇ꯭ꯔꯤꯕꯣ
ꯇꯠꯀꯅꯤꯕ
ꯑꯣ ꯍꯣꯏ ꯊꯕꯛ ꯆꯠꯂꯒ ꯏꯟꯖꯣꯏ ꯇꯧꯕꯗꯁꯨ ꯅꯨꯡꯉꯥꯏꯕꯗꯤ ꯅꯨꯡꯉꯥꯏꯕꯅꯦꯗ ꯍꯣꯏ ꯃꯔꯛ ꯃꯔꯛꯇꯤ ꯋꯥꯏ ꯑꯗꯨꯁꯨ ꯌꯨꯝꯗ ꯑꯗꯨꯝ ꯂꯩꯔꯒ ꯁꯔꯨꯛꯄꯨꯗꯤ ꯆꯠꯄꯗꯨꯅ ꯐꯕꯅꯦꯗ
ꯎꯝ ꯎꯝ
ꯋꯦꯗꯔꯗꯤ ꯀꯃꯥꯏ ꯀꯃꯥꯏꯅ ꯇꯧꯒꯦ ꯑꯥꯗ
ꯋꯦꯗꯔꯁꯦ ꯍꯧꯖꯤꯛꯇꯤ ꯃꯝꯕꯦ
ꯎꯝ ꯑꯩꯅ ꯍꯥꯏꯕꯗꯤꯀꯣ ꯋꯦꯗꯔꯁꯦ ꯅꯣꯡ ꯆꯨꯕ ꯅꯣꯡ ꯁꯥꯕ ꯑꯗꯨ ꯀꯃꯥꯏꯅ ꯇꯧꯒꯦ
ꯅꯣꯡꯕꯨꯗꯤ ꯆꯨꯗꯦꯗ
ꯌꯥꯝ ꯀꯟꯅ ꯁꯥꯕ꯭ꯔ ꯑꯗꯨꯗꯤ
ꯍꯣꯏ
ꯑꯩꯈꯣꯏꯅꯁꯨ ꯆꯞ ꯃꯥꯟꯅꯩ ꯁꯥꯏꯌꯦ ꯑꯁ ꯅꯣꯡ ꯆꯨꯔꯨꯁꯨ ꯑꯃꯨꯛ ꯀꯥ ꯏꯁꯤꯡ ꯆꯥꯎꯕ ꯆꯨꯗ꯭ꯔꯒꯅ ꯁꯥꯕ
ꯎꯝꯅꯦ ꯍꯖꯤꯛꯁꯦ ꯆꯤꯡꯗꯗꯤ ꯅꯣꯡ ꯆꯨꯕ ꯃꯇꯝꯅꯤꯀꯣ ꯑꯗꯨꯒꯤ ꯑꯣꯏꯔꯝꯅꯤ
ꯍꯣꯏ ꯂꯕꯨꯛ ꯃꯇꯝꯅꯤꯅ ꯅꯨꯡꯉꯥꯏꯔꯦꯅꯦ ꯑꯁ ꯂꯧ ꯆꯠꯄ ꯀꯩ ꯀꯩꯅꯣ ꯇꯧꯕ ꯑꯣꯖꯥ
ꯎꯝ ꯐ꯭ꯔꯦꯁ ꯐ꯭ꯔꯦꯁ ꯀꯔꯤꯔꯥ ꯑꯗꯨꯨꯝꯖꯨ ꯐꯪꯒꯅꯤ
ꯎꯝ ꯑꯗꯨꯒꯨꯝꯕꯗꯨꯁꯨ ꯑꯃꯨꯛꯀ ꯆꯠꯅꯤꯡꯒꯅꯤ
ꯍꯣꯏ ꯑꯩꯁꯨ ꯆꯥꯠ ꯆꯠꯅꯤꯡꯕꯅꯤ
ꯋꯥꯏ ꯍꯥꯏꯔꯁꯨ ꯑꯃꯔꯣꯝꯗ ꯍꯥꯏ